ꯏꯁ ꯅꯪꯒꯤ ꯐꯣꯟꯖꯤꯗꯤ ꯖꯥꯗꯨꯒꯤ ꯐꯣꯟ ꯑꯣꯏꯔ ꯃꯥꯜꯂꯦ ꯔꯤꯡꯒ ꯆꯠꯇꯦꯅꯦ꯫
ꯑꯦ ꯍꯧꯖꯤꯛ ꯅꯪꯅ ꯇꯧꯔꯛꯄꯗꯨꯗ ꯀꯩꯅꯣ ꯇꯧꯔꯒ ꯂꯩꯔꯝꯃꯤꯅꯦ ꯑꯩꯅ ꯑꯩꯁꯤꯕꯨ ꯅꯦꯠ ꯂꯣꯏꯔꯖꯥꯠꯂꯅꯦꯅ ꯑꯩ ꯍꯟꯗꯛ ꯀꯩꯅꯣ ꯍꯥꯞꯄꯅꯦꯕ ꯎꯝ ꯄꯩꯁꯥꯖꯦ ꯂꯨꯄꯥ ꯆꯅꯤꯒꯤ ꯑꯣꯏꯔꯒ ꯇꯨ ꯖꯤꯕꯤ ꯈꯛꯇꯪ ꯐꯪꯉꯦꯗꯅ ꯅꯦꯠꯀꯤꯅ
ꯑꯥ
ꯑꯗꯣ ꯅꯨꯃꯤꯠ ꯀꯨꯟꯒꯅꯤꯄꯥꯟ ꯀꯣꯜ ꯇꯧꯕ ꯌꯥꯅ ꯑꯃ ꯑꯅꯧꯕ ꯑꯃ ꯊꯣꯛꯑꯦꯕ
ꯑꯥ
ꯑꯗꯨꯗꯣ ꯑꯣꯏ ꯍꯥꯞꯄ ꯁꯤꯗ ꯑꯗꯨꯝ ꯀꯋꯥꯐ꯭ꯂꯥꯏꯗꯣ ꯐꯪꯕꯅꯤꯅ ꯀꯣꯜꯗꯣꯇꯪ ꯁꯥꯟꯅ ꯑꯗꯨꯝ ꯌꯥꯏꯗꯅꯀꯣ
ꯑꯥ
ꯇꯨꯖꯦ ꯑꯣ
ꯆꯠꯇꯕꯤꯗ ꯄꯥꯏꯔꯛꯄ ꯑꯩꯈꯣꯏꯒꯤ ꯅꯦꯠꯋꯥꯛ ꯏꯅꯨꯡ ꯅꯨꯡꯉꯥꯏꯇꯕꯩ ꯇꯥꯏꯞꯇ ꯇꯧꯕ
ꯎꯝ ꯑꯃꯥꯏꯅ ꯐꯠ ꯂꯥꯎ ꯄꯥꯏꯈꯠꯂꯦ
ꯎꯝ
ꯑꯩ ꯏꯔꯨ ꯎꯝ ꯀꯩꯗꯧꯅꯤ ꯑꯩꯅ ꯉꯁꯥꯏ ꯏꯔꯝꯕꯅꯦ ꯑꯗꯨꯒ ꯀꯩꯅꯣꯕꯨꯗꯤ ꯇꯧꯔꯝꯕ ꯐꯤ ꯁꯨꯔꯨꯕ ꯑꯗꯣ ꯐꯤꯗꯣ ꯁꯨ ꯂꯣꯏꯔꯦ ꯏꯁꯤꯡ ꯀꯩꯀꯥ ꯍꯣꯟꯖꯜꯂꯝꯃꯦ ꯑꯗꯨꯒ
ꯉꯥꯏꯍꯥꯛꯇꯪ ꯂꯩꯔꯒ ꯏꯁꯤꯡꯗꯤꯖꯔ ꯄꯥꯜꯂꯦꯕꯀꯣ ꯑꯩꯈꯣꯏꯒꯤ ꯃꯗꯨꯒꯤ ꯑꯗꯨꯗ ꯏꯁꯤꯡꯗꯣ ꯍꯟꯗꯛꯇꯤ ꯏꯁꯤꯡ ꯃꯣꯏꯁꯤꯗ ꯊꯥꯔ ꯂꯥꯛꯄꯗꯣ ꯌꯥꯝ ꯅꯩꯌꯦꯕ ꯑꯗꯨꯒ ꯒꯤꯖꯔꯗꯒꯤ ꯑꯁꯥꯕ ꯇꯥꯔꯛꯄꯗꯨꯕꯨꯅ ꯈꯔ ꯂꯨꯏꯑꯦꯕ ꯃꯗꯨꯒꯤ ꯑꯁꯥꯕꯗꯣ ꯌꯥꯔ ꯏꯪꯍꯜꯂꯝꯕꯅꯦꯕ ꯑꯗꯨ ꯏꯔꯨꯖꯒꯦꯅ ꯉꯥꯏꯔꯝꯃꯤ
ꯒꯤꯖꯔꯒ ꯄꯥꯟꯕ ꯍꯣꯁꯇꯦꯜꯗ ꯂꯩꯀꯣ
ꯒꯤꯖꯔ ꯑꯦ ꯁꯤ ꯅꯥꯏꯟꯒ ꯇꯦꯟꯒꯗꯤ ꯄꯥꯜꯂꯦ
ꯍꯣꯏ ꯑꯅꯧꯕ ꯀꯥꯡꯕꯨꯗꯣ
ꯎꯝ ꯑꯗꯨꯒ ꯀꯩꯅꯣꯗꯤ ꯄꯥꯟꯗꯕ ꯃꯥꯜꯂꯦꯗ ꯑꯁꯤꯒꯤ ꯃꯃꯥꯡꯗ ꯅꯣꯏ ꯅꯪꯅ ꯅꯣꯏꯅ ꯂꯩꯔꯝꯕ ꯁꯤꯛꯁꯀꯤ ꯃꯃꯥꯡ ꯑꯃ ꯅꯨꯄꯥ ꯃꯔꯛ ꯑꯃ ꯂꯩꯔꯝꯕꯗꯣ ꯎꯝ ꯃꯣꯏ ꯄꯥꯟꯗꯕ ꯃꯥꯜꯂꯦ
ꯑꯥ ꯅꯨꯄꯤꯅ ꯈꯔ ꯂꯨꯅ ꯇꯧꯈꯤꯕꯩ ꯋꯥꯔꯤꯅꯤꯅꯦ
ꯃꯥꯅꯦ ꯀꯩꯅꯣꯌꯦ ꯆꯥꯛ ꯏꯟꯁꯥꯡ ꯐꯪꯉꯦ ꯅꯨꯄꯤꯒꯤꯅ ꯅꯥꯟꯅ ꯄꯤꯔꯤꯅꯤ
ꯑꯗꯨꯕꯨꯗꯤ ꯅꯨꯄꯥꯒꯤꯗꯤ ꯃꯣꯏ ꯃꯌꯥꯝ ꯃꯌꯥꯝꯁꯨ ꯍꯦꯟꯅ ꯍꯦꯟꯅꯁꯨ ꯂꯩꯁꯟꯅꯕꯅꯤꯗ ꯅꯨꯄꯤꯅ ꯃꯨꯛ ꯅꯤꯌꯣꯝ ꯆꯨꯝꯅ ꯈꯔ ꯆꯠꯄꯅꯦꯕ
ꯎꯝ ꯃꯥꯟꯅꯦ ꯃꯥꯟꯅꯦ ꯄꯥꯁꯦ ꯑꯥ ꯍꯅꯨꯔꯕ ꯀꯩꯅꯣ ꯆꯍꯤ ꯅꯤ ꯐꯨꯒ ꯍꯨꯝꯗꯣꯏ ꯃꯔꯤ ꯁꯨꯔꯕꯐꯥꯎ ꯂꯩꯔꯤꯌꯦ ꯂꯩꯌꯦ ꯂꯩꯌꯦ
ꯑꯩꯈꯣꯏꯅ ꯁꯤꯂꯣꯡꯗ ꯑ ꯀꯩꯅꯣ ꯇꯧꯔꯤꯉꯩꯗꯁꯨ ꯇꯝꯃꯤꯉꯩꯗꯁꯨ ꯀꯣ ꯑꯗꯨꯝ ꯑꯣꯃꯣꯔ ꯑꯣꯏꯔꯕ ꯃꯌꯥꯝ ꯂꯩꯍꯧꯋꯦꯕ
ꯎꯝ ꯑꯗꯨꯨꯝ ꯂꯩ ꯌꯥꯕ꯭ꯔꯥ ꯈꯪꯗꯦꯀꯣ
ꯎꯝ ꯌꯥꯗꯕ ꯂꯩꯇꯦ ꯍꯣꯏ ꯎꯝ ꯂꯩꯁꯨ ꯂꯩꯅꯤꯡꯗꯦꯗꯀꯣ ꯏꯊꯧ ꯂꯩꯇ꯭ꯔꯗꯤ
ꯎꯝ ꯑꯦ ꯀꯔꯧꯛꯇꯣꯏꯅꯣ ꯍꯥꯏꯗꯤ ꯃꯤꯔꯦꯝ ꯑꯣꯏꯅ ꯃꯤꯅ ꯀꯩꯗꯧꯔꯤꯅꯣ ꯍꯥꯡꯉꯛꯄꯗ ꯑꯗꯨ ꯑ ꯈꯕꯝ ꯂꯩꯇꯕꯗꯣ
ꯎꯝ
ꯑꯗꯨꯅ ꯍꯦꯟ ꯏꯀꯥꯏꯖꯕꯣꯏ ꯈꯜꯂꯦꯕ
ꯑꯩꯈꯣꯏꯗꯤ ꯐꯤꯁꯥꯔꯤ ꯐꯤꯁꯥꯕꯤꯅꯤꯅ
ꯄꯩꯁꯥ ꯇꯥꯜꯂꯨꯒꯦꯗ ꯌꯨꯝꯗ ꯀꯥꯟꯗ ꯈꯜꯂꯛꯄꯅꯤꯗ
ꯍꯣꯏ ꯁꯨꯇꯤꯒ ꯊꯥꯕꯗ ꯌꯨꯝꯗ ꯄꯩꯁꯥ ꯈꯔ ꯊꯣꯛꯎꯕꯅ ꯐꯩꯌꯦꯕ ꯅꯠꯇ꯭ꯔꯥ
ꯎꯝ ꯁꯤꯗꯂꯩꯕꯁꯤ ꯑꯩꯈꯣꯏ ꯇꯨꯏꯁꯟ ꯆꯠꯈꯤꯕꯅ ꯆꯠꯈ꯭ꯔꯦ ꯇꯨꯏꯁꯟ ꯆꯠꯄ ꯍꯥꯏꯁꯤꯁꯨ ꯒꯥꯔꯤ ꯊꯥꯎꯗꯣ ꯍꯜꯂꯛꯇꯣꯏꯅꯤꯅꯀꯣ ꯀꯩꯁꯨ ꯌꯥꯝꯅ ꯀꯥꯟꯅꯔꯨꯕꯩꯗꯤ ꯅꯠꯇꯦꯗ ꯎꯝ
ꯊꯣꯛꯈ꯭ꯔꯗꯤ ꯀꯥꯟꯅꯗꯦꯕ ꯃꯣꯏꯅ ꯄꯤꯔꯛꯄꯗꯨꯕꯨꯗꯤ ꯌꯥꯎꯕꯀꯣ ꯃꫭꯏꯅ ꯄꯤꯔꯛꯄꯗꯕꯨꯗꯤ ꯄꯩꯁꯥ ꯆꯥꯎꯕ ꯑꯅꯛꯄꯗꯒꯨꯝꯕ ꯐꯪꯉꯕꯨꯗꯤ ꯀꯥꯟꯅꯕ
ꯍꯣꯏ ꯊꯥ ꯑꯃꯗ ꯃꯤꯗꯤ ꯄꯤꯔꯛꯇꯣꯏꯗꯣ ꯑꯃꯨꯛꯈꯛ ꯄꯤꯔꯛꯇꯣꯏꯅꯦ ꯑꯅꯤꯔꯛꯇꯤ ꯄꯤꯁꯜꯂꯛꯑꯣꯕ ꯅꯠꯇ꯭ꯔꯥ
ꯍꯣꯏ
ꯅꯨꯡꯇꯤꯒꯤ ꯆꯠꯇꯣꯏꯅꯦ ꯑꯗꯩ ꯒꯥꯔꯤ ꯊꯥꯎꯗꯣ ꯈꯛ ꯍꯥꯜꯂ ꯇꯔꯛ ꯇꯔꯛ ꯆꯠꯂ ꯍꯥꯞꯄꯣꯇ ꯍꯥꯏꯕ ꯆꯥꯊꯣꯛꯑ ꯃꯤꯅ ꯈꯣꯔꯣꯁ ꯍꯥꯏꯕ ꯑꯃ ꯌꯥꯎꯔꯛꯄꯅꯤꯅ
ꯎꯝ ꯑꯩꯁꯦ ꯍꯥꯟꯅ ꯊꯧꯕꯥꯜ ꯑꯣꯀ꯭ꯔꯝꯗ ꯆꯠꯂꯝꯕꯗꯣ
ꯎꯝ
ꯃꯗꯨ ꯇꯣꯛꯊꯣꯛꯈ꯭ꯔꯤꯗꯣ ꯍꯥꯏꯕꯗꯤ ꯅꯣꯡꯖꯨ ꯅꯨꯡꯁꯥ ꯍꯥꯏꯕ ꯑꯃꯁꯨ ꯂꯥꯛꯏꯗꯣ ꯄꯨꯔ ꯗꯣ ꯑꯗꯒꯤ ꯑꯗꯨꯒꯤ ꯋꯥ ꯉꯍꯥꯛ ꯇꯣꯛꯈ꯭ꯔꯒꯗꯨꯕꯨꯗꯤ ꯉꯝꯅꯕ ꯆꯠꯂ ꯀꯦꯕꯨ ꯊꯥꯎꯒꯤ ꯃꯃꯜꯗꯣ ꯈꯥꯏꯗꯣꯛꯈꯤꯕꯗ ꯃꯣꯏ ꯑꯥꯗꯗꯤ ꯑꯉꯥꯡ ꯑꯃ ꯇꯧꯕꯗ ꯊꯥꯒꯤ ꯂꯤꯁꯤꯡ ꯃꯔꯤ ꯃꯉꯥ ꯄꯤꯔꯛꯄ ꯀꯁꯦ ꯌꯥꯝꯃꯤ ꯄꯣꯠꯅꯦꯕ ꯄꯨꯡ ꯑꯃꯈꯛ ꯇꯧꯕꯗ ꯌꯥꯝ ꯌꯥꯝꯃꯤꯅꯦ ꯑꯗꯣ ꯑꯩꯈꯣꯏꯅ ꯂꯥꯞꯄꯅꯤꯅ ꯂꯦꯝꯗꯕꯗꯣ ꯌꯥꯝ ꯄꯥꯛ ꯑꯗꯒꯤ ꯁꯤꯗꯩꯗ ꯑꯥꯗ ꯄꯨꯡ ꯑꯃ ꯇꯨꯋꯏꯁꯟ ꯇꯧꯕꯁ ꯆꯠꯅꯕꯒꯤꯗꯃꯛꯇ ꯁꯤꯗꯒꯤ ꯄꯨꯡꯈꯥꯏ ꯑꯃ ꯍꯦꯟꯅ ꯋꯥꯠꯂꯤꯉꯩꯗ ꯑꯃꯨꯛ ꯊꯧꯔꯅꯤ ꯍꯜꯂꯛꯄꯗ ꯄꯨꯡꯈꯥ ꯑꯃ ꯍꯦꯟꯅ ꯑꯃꯨꯛ ꯆꯪꯉꯅꯤ ꯌꯥꯝ ꯃꯥꯡꯗ꯭ꯔꯥ
ꯄꯨꯡ ꯑꯍꯨꯝꯃꯨꯛꯇꯤ ꯑꯗꯨꯝ ꯃꯥꯡꯕꯗ ꯂꯣꯏꯁꯤꯟꯕꯅꯦ ꯀꯩꯅꯦ
ꯍꯣꯏ ꯑꯗꯨꯅꯦ ꯑꯗꯒꯤ ꯁ꯭ꯋꯥꯗ ꯑꯣꯏꯔꯗꯤ ꯀꯩꯅꯣ ꯇꯧꯔꯗꯗꯤ ꯆꯃꯣꯠ ꯆꯃꯣꯠꯁꯨ ꯆꯠ ꯌꯥꯄꯣꯟꯠꯇꯦꯗꯀꯣ
ꯃꯥꯅꯦ ꯃꯥꯅꯦ ꯅꯣꯡꯉꯕ ꯃꯌꯥꯝ ꯑꯃ ꯂꯥꯛꯏꯅꯦ ꯍꯥꯏꯕ
ꯎꯝ ꯎꯝ
ꯑꯩ ꯍꯣꯝ ꯇꯨꯏꯇꯔ ꯆꯠ ꯄꯁꯦ ꯈꯪꯗꯦꯉꯣ ꯍꯥꯏꯗꯤ ꯐꯪꯕꯩꯗꯤ ꯑꯗꯨꯝ ꯐꯪꯈꯤꯕꯀꯣ ꯍꯣꯏ ꯇꯁꯦꯡꯅ ꯒꯥꯔꯤ ꯃꯆꯥꯕꯨꯗꯤ ꯏꯁꯥꯕꯨꯗꯤ ꯑꯗꯨꯝ ꯂꯩ ꯗꯦ ꯑꯗꯨꯒ ꯆꯠꯅꯤꯡꯗꯕꯗꯣ ꯍꯥꯏꯗꯤ ꯑꯗꯨꯒꯨꯝꯕꯗꯨꯁꯨ ꯈꯜꯂꯛꯑꯒ ꯑꯗꯒꯤ ꯁꯨꯝ ꯂꯧꯔꯤꯕ ꯁꯕꯖꯦꯛꯁꯤꯅꯒ ꯄ꯭ꯔꯦꯛꯇꯤꯀꯦꯜ ꯌꯥꯎꯔꯛꯄ ꯃꯇꯝꯗꯗꯤ ꯑꯁ ꯑꯗꯨꯃꯥꯏꯅ ꯇꯣꯏꯁꯟ ꯆꯠꯄꯩ ꯃꯇꯝ ꯈꯥꯏꯗꯣꯛꯄꯗꫭ ꯂꯩꯇꯦꯕ
ꯑꯗꯒꯤꯅꯦ ꯑꯉꯥꯡ ꯑꯦꯛꯖꯥꯝ ꯃꯇꯝꯗꯁꯨ ꯃꯊꯥ ꯌꯥꯝ ꯁꯥꯥꯈꯔ ꯄꯣꯠꯅꯤꯗ ꯑꯗꯒꯤ ꯑꯩꯈꯣꯏꯒꯤ ꯃꯃꯥ ꯃꯄꯥꯁꯤꯅ ꯒ꯭ꯌꯥꯟ ꯑꯃꯨꯛ ꯇꯥꯕ ꯊꯦꯡꯅꯔꯨꯔꯗꯤ ꯐꯩꯌꯦꯕꯀꯣ ꯅꯠꯇ꯭ꯔ ꯗꯤ ꯃꯣꯏꯒꯤ ꯀꯨꯁꯤꯔꯥꯁꯤ ꯇꯧꯕ ꯀꯩꯅꯣꯒ ꯊꯦꯡꯅꯔꯗꯤ ꯋꯥꯕꯗꯣ
ꯒ꯭ꯌꯥꯟ ꯇꯥꯕ ꯇꯥꯗꯕ ꯌꯥꯝ ꯌꯥꯎꯔꯤꯅꯤꯗꯅꯀꫭ ꯃꯤꯁꯦ
ꯍꯣꯏ ꯑꯁ ꯑꯉꯥꯡ ꯑꯦꯛꯖꯥꯝ ꯃꯅꯨꯡꯁꯦ ꯍꯟꯗꯛꯇꯤꯅꯦꯀꯣ ꯑꯉꯥꯡ ꯑꯩꯈꯣꯏ ꯁꯥꯏꯒꯤ ꯇꯧꯕꯁꯤꯡꯁꯦ ꯑꯩ ꯍꯥꯟꯅ ꯃꯌꯥꯝ ꯇꯧꯔꯝꯕꯗꯣ ꯑꯥ ꯃꯣꯏ ꯑꯥ ꯍꯥꯏꯗꯤ ꯑꯅꯤ ꯊꯣꯛꯅ ꯈꯇꯪ ꯇꯧꯔꯦꯕ ꯑꯩꯈꯣꯏꯒꯤ ꯏꯕꯨꯡꯁꯤꯡꯒꯤ ꯃꯆꯥꯈꯩꯒꯤ ꯈꯇꯪ ꯍꯥꯏꯕꯗꯤ ꯑꯇꯩꯗꯣ ꯇꯧꯕ ꯉꯝꯗ꯭ꯔꯦꯕ ꯑꯗꯒꯤ ꯄꯩꯁꯥ ꯄꯤꯅꯔꯛꯇꯕꯁꯨ ꯌꯥꯝ ꯌꯥꯎꯋꯦꯕ
ꯎꯝ
ꯑꯩꯈꯣꯏꯗꯗꯤ ꯍꯥꯏꯗꯤ ꯑꯩꯈꯣꯏꯅ ꯌꯥꯝ ꯍꯦꯟꯅ ꯂꯩꯕ ꯏꯃꯨꯡ ꯑꯣꯏꯔꯗꯤ ꯀꯠꯊꯣꯛꯄ ꯌꯥꯕꯗꯣ ꯑꯗ ꯁꯨꯝ ꯊꯥ ꯑꯅꯤꯒꯤ ꯑꯅꯤꯒꯤ ꯄꯤꯔꯝꯗꯕ ꯃꯌꯥꯝ ꯌꯥꯎꯁꯜꯂꯛꯄꯗꯨꯅ ꯑꯩꯅ ꯋꯥꯅ ꯇꯧꯔꯒ ꯑꯗꯨ ꯈꯔ ꯑꯩꯈꯣꯏꯒꯤ ꯇꯧꯗ ꯌꯥꯗꯕ ꯈꯔ ꯇꯧꯔꯒ ꯐꯤꯁꯦ ꯁꯥꯈꯤꯕꯅ ꯐꯕꯗꯣ
ꯃꯥꯅꯦ ꯑꯗꯨꯃꯥꯏꯅ ꯈꯜꯂꯛꯄꯅꯦ ꯍꯥꯏꯗꯤ ꯌꯨꯝꯗ ꯂꯥꯛꯑꯒ ꯇꯧꯕ ꯑꯃ ꯑꯣꯏꯔꯒꯁꯨ ꯑꯩ ꯇꯨꯏꯁꯟ ꯑꯁꯦ ꯄꯨꯡ ꯑꯃꯈꯛ ꯁꯨꯞꯅꯒꯤ ꯄꯨꯡ ꯑꯃꯈꯛ ꯇꯧꯅꯤ ꯍꯥꯏꯕ ꯌꯥꯗꯕꯃꯦ ꯍꯥꯏꯗꯤ ꯁꯨꯝ ꯍꯩꯔꯛ
ꯑꯗꯨꯅꯦ ꯄꯔꯤꯈꯥꯗꯗꯤ ꯍꯣꯏ ꯍꯣꯏ ꯄꯔꯤꯈꯥꯗꯗꯤꯅꯦ ꯄꯨꯡ ꯑꯌꯨꯛ ꯆꯨꯞꯄ ꯑꯃ ꯅꯨꯡꯗꯥꯡ ꯅꯨꯡꯊꯤꯟ ꯆꯨꯞꯄ ꯑꯃ ꯅꯨꯡꯊꯤꯟꯗꯒꯤ ꯅꯨꯡꯗꯥꯡꯐꯥꯎ ꯑꯩꯅ ꯃꯣꯏ ꯑꯦꯛꯖꯥꯝ ꯆꯠꯨꯔꯒ ꯃꯈꯣꯏꯗꯧꯛ ꯂꯥꯡꯁ ꯑꯩꯅ ꯅꯣꯏꯗꯤ ꯎꯃꯟꯗ ꯄꯦꯜꯂꯦꯁ ꯁꯠ ꯍꯥꯏꯔ ꯆꯠꯈ꯭ꯔꯣ ꯆꯠꯂꯣ ꯃꯤ ꯌꯦꯡꯅꯤꯡꯗ꯭ꯔꯦꯅ
ꯑꯣ ꯍ ꯍ
ꯑꯗꯨꯝ ꯇꯨꯝ ꯍꯧꯒꯠꯂꯛꯄꯒ ꯆꯦꯖꯥ ꯆꯦꯖꯥ ꯂꯥꯛꯑꯅꯤ ꯂꯥꯏꯔꯤꯛ ꯄꯥꯕ ꯄꯩꯈꯥ ꯊꯥꯔꯝꯗꯥꯏ ꯆꯠ꯭ꯈꯔꯅꯤ ꯍꯜꯂꯛꯑꯒ ꯃꯌꯨꯝꯗ ꯆꯥꯛ ꯆꯥꯊꯣꯛꯑꯒ ꯑꯃꯨꯛ ꯂꯥꯛꯑꯅꯤ ꯅꯨꯡꯗꯥꯡꯒꯤ ꯑꯗ ꯃꯌꯨꯝꯗ ꯈꯔ ꯍꯣꯠꯅꯔꯛꯄ ꯑꯉꯥꯡꯗꯤ ꯑꯩꯅ ꯋꯥ ꯖꯔꯁꯨ ꯃꯇꯝ ꯃꯥꯡꯖꯔꯁꯨꯀꯣ ꯐꯩꯌꯦꯕ ꯑꯗꯨꯒ ꯌꯨꯝꯗꯁꯨ ꯁꯨꯡꯄꯥ ꯄꯥꯔꯛꯇꯕ ꯁꯤꯗ ꯂꯥꯛꯑꯒ ꯈꯛ ꯇꯧꯕ ꯀꯥꯡꯕꯨꯗꯨꯗꯤ ꯑꯩꯈꯣꯏꯁꯨ ꯃꯇꯝꯁꯦ ꯃꯥꯡꯉꯛꯏꯕꯅꯤꯅ ꯁꯥꯎꯅꯤꯡꯉꯦꯕ
ꯉꯥꯡꯉꯦ ꯃꯦꯟꯇꯥꯗꯦꯗ ꯄꯩꯁꯥ ꯇꯥꯟꯕ ꯍꯥꯏꯁꯤꯅ ꯍꯦꯟꯅ ꯋꯥꯈ꯭ꯔꯦ ꯑꯗꯨꯝ
ꯑꯋꯣꯏꯕ
ꯑꯝꯇ ꯍꯥꯏꯗꯤ ꯊꯕꯛꯇꯣ ꯍꯥꯏꯗꯤ ꯋꯥꯔꯒꯁꯨ ꯀꯩꯗꯧꯔꯒꯁꯨ ꯍꯥꯏꯗꯤ ꯃꯇꯤꯛ ꯆꯥꯅ ꯀꯩꯅꯣ ꯇꯧꯅ ꯁꯤ ꯁꯤꯟꯐꯝꯁꯤꯃ ꯇꯧꯔꯀꯥꯟꯗ ꯂꯩꯗꯅꯀꯣ ꯁꯤꯃꯥ ꯐꯪꯉꯦ ꯍꯥꯏꯕꯁꯤ ꯂꯩꯇꯕꯒꯤ ꯑꯩꯈꯣꯏꯒꯤ ꯊꯕꯛ ꯁꯨꯅꯤꯡꯉꯨꯗꯕꯩꯗꯤ ꯅꯠꯇꯕ ꯂꯩꯇꯕꯗꯣ
ꯑꯗꯨꯅꯦ ꯑꯩꯒꯤ ꯀꯩꯅꯣꯁꯤꯒ ꯆꯥꯟꯅꯗꯕꯗꯣ ꯍꯣꯏ ꯃꯤꯅꯥꯕꯨꯗꯤ ꯂꯥꯏꯔꯤꯛ ꯃꯌꯥꯝ ꯇꯝꯃꯨꯔꯒ ꯐꯤ ꯁꯥ ꯂꯩꯔꯦ ꯑꯗꯨ ꯇꯧꯋꯦꯅ ꯍꯥꯏꯕꯀꯣ ꯄꯩꯁꯥꯗꯨꯗꯤ ꯗꯔꯀꯥꯔ ꯑꯣꯏꯔꯛ ꯄꯅꯤꯅ ꯑꯩ ꯐꯤꯒꯁꯤ ꯁꯤ ꯐꯤ ꯁꯥꯏꯅ ꯑꯩ ꯄꯨꯟꯁꯤ ꯆꯨꯞꯄ ꯁꯥꯗꯧꯗꯤ ꯅꯠꯇꯦꯗꯅꯀꯣ
ꯎꯝ
ꯑꯩꯒꯤ ꯈꯨꯗꯣꯡꯆꯥꯥꯕ ꯑꯃ ꯀꯩꯅꯣ ꯀꯩꯅꯣꯃ ꯂꯥꯛꯄ ꯀꯥꯟꯗ ꯑꯗꯨꯝ ꯏꯁꯥꯒꯤ ꯏꯍꯩ ꯏꯁꯤꯡꯗꯨꯗꯤ ꯍꯥꯟꯅ ꯂꯣꯏ ꯂꯣꯏꯁꯤꯜ ꯂꯩꯔꯕꯅꯤꯅ
ꯎꯝ
ꯍꯧꯒꯠꯂꯥ ꯆꯠꯄ ꯌꯥꯏꯑꯦꯕ ꯑꯗꯣ ꯃꯤꯗꯤ ꯁꯨꯝ ꯍꯥꯏꯕꯁꯨ ꯌꯥꯎꯔꯤ ꯄꯣꯠꯅꯤ
ꯈꯨꯗꯛ ꯈꯨꯗꯛꯀꯤ ꯑꯩ ꯂꯥꯏꯔꯤꯛ ꯇꯝꯃꯨꯔꯕꯅꯦꯅ ꯂꯥꯛꯑꯅꯦꯅ ꯉꯥꯏꯂꯩ ꯌꯥꯄꯣꯟꯇꯦꯗ ꯍꯥꯏꯗꯤ
ꯍꯣꯏ
ꯑꯉꯝ ꯑꯉꯝꯕ ꯄꯥꯡꯁꯤꯟꯕ ꯌꯥꯕ ꯏꯃꯨꯡꯒꯤ ꯃꯇꯦꯡ ꯑꯩꯈꯣꯏ ꯏꯁꯥꯒꯤ ꯅꯠꯆꯥ ꯭ꯔꯁꯨ ꯂꯩꯗꯅꯀꯣ ꯑꯗꯨꯃꯨꯛ ꯌꯦꯡꯉꯨꯅꯦ ꯁꯥꯗ꯭ꯔꯦꯅ ꯈꯜꯂꯣ ꯑꯗꯨꯃꯨꯛ ꯑꯩ ꯊꯕꯛ ꯊꯤꯅꯤ ꯀꯣꯏ ꯆꯠꯆꯠꯂꯥ ꯃꯤꯁꯤꯗꯤ ꯄꯉꯥꯡ ꯉꯥꯡꯅꯩ ꯑꯗꯨꯅꯦ
ꯍꯣ ꯍꯣ ꯍꯣꯏ
ꯉꯥꯡꯅꯤꯡ ꯉꯥꯡꯅꯤꯡꯕꯇ ꯍꯥꯏꯗꯤ ꯑꯁ ꯀꯩꯝꯇꯁꯨ ꯃꯇꯦꯡ
ꯑ ꯂꯥꯏꯔꯤꯛ ꯇꯝꯕ ꯌꯥꯕꯁꯨ ꯇꯝꯃꯨꯔꯒ ꯒꯥꯏꯅ ꯍꯥꯏꯅꯦ ꯑꯗꯨꯅ ꯍꯧꯖꯤꯛ ꯑ ꯍꯧꯖꯤꯛꯇꯤꯀꯣ ꯑꯩꯈꯣꯏ ꯁꯤꯡꯉꯕꯅꯤꯅ ꯏꯁꯥꯒꯤ ꯊꯣꯛꯄ ꯑꯗꯨꯝ ꯇꯧꯔꯦ
ꯎꯝ ꯃꯤꯅ ꯉꯥꯡꯕꯗꯨꯗꯤ ꯀꯌꯥ ꯈꯥ ꯇꯥꯁꯤꯟꯅ ꯈꯥ ꯅꯣꯛꯁꯟꯅ ꯈꯥ ꯇꯥꯁꯟꯅꯗ
ꯎꯝ ꯈꯣꯏ ꯌꯥꯝ ꯁꯤꯡꯉꯕ ꯖꯥꯠꯅꯤ ꯒꯥꯏ
ꯃꯥꯅꯤ
ꯀꯨꯏꯔ ꯀꯨꯏꯔ ꯁꯨꯝ ꯁꯤꯡꯖꯜꯂꯛꯑꯦ
ꯃꯥꯅꯦ ꯑꯩꯉꯣꯟꯗꯁꯨ ꯌꯥꯝ ꯇꯧꯈꯤꯕꯅꯤ ꯅꯣꯏ ꯇꯥꯔꯥ ꯇꯧꯋꯦ ꯃꯤ ꯍꯥꯏꯁꯦ ꯀꯣꯛꯁꯦ ꯃꯤꯅ ꯑꯣꯏꯅ ꯅꯨꯡꯉꯥꯏꯍꯟꯗꯦꯕ ꯃꯣꯏꯅ ꯀꯣ
ꯍꯣꯏ ꯍꯣꯏ ꯍꯣꯏ ꯎꯝ ꯎꯝ
ꯕꯤꯕ ꯐꯅ ꯍꯥꯏꯕꯤꯕ ꯀꯩꯅꯣ ꯇꯧꯕꯤꯕꯁꯦ
ꯑꯩꯈꯣꯏꯕꯨ ꯌꯥꯝꯅ ꯅꯨꯡꯉꯥꯏ ꯌꯥꯐꯕ ꯏꯃꯨꯡꯗ ꯄꯣꯛꯑꯝꯃꯗꯤ ꯒ꯭ꯌꯥꯟ ꯍꯥꯏꯥꯔꯦ ꯇꯥꯏ ꯂꯥꯏꯔꯤꯛ ꯍꯥꯏꯔꯂ ꯍꯩ ꯅꯠꯇ꯭ꯔꯥ ꯑ ꯍꯥ ꯍꯥ ꯑꯗꯨꯅꯤ ꯁꯛꯁꯨ ꯐꯖꯩ
ꯍ
ꯃꯣꯠꯁꯨ ꯈꯗ ꯅꯨꯡꯉꯥꯏꯒꯗꯕꯅꯤ ꯀꯩꯅꯣ
ꯃꯥꯅꯦ ꯊꯕꯛꯇꯨ ꯑꯃ ꯁꯠ ꯂꯥꯎꯅ ꯄꯤꯁꯤꯟꯕꯤꯔꯛꯅꯕ
ꯄꯩꯁꯥꯇ ꯄꯥꯏꯗꯕ ꯗꯔꯀꯥꯔꯕ
ꯎꯝ
ꯑꯗꯨꯗꯅ ꯀꯔꯤ ꯁꯔꯦ ꯑꯩꯈꯣꯏꯗꯤ ꯄꯩꯁꯥ ꯐꯪꯅꯤ ꯍꯥꯏꯔꯗꯤ ꯁꯨꯔꯒꯦꯗ ꯂꯩꯔꯕꯅꯤ ꯑꯗꯨꯩ
ꯅ ꯊꯥꯟꯕ
ꯑꯩꯔꯣ ꯏꯃꯥꯟꯅꯕꯤ ꯑꯃꯅꯦ ꯑꯗꯒꯤ ꯀꯩꯅꯣꯗꯤ ꯔꯦꯟꯇꯥꯗꯤ ꯃꯥꯗꯤ ꯑꯦꯛꯖꯥꯝ ꯂꯩꯌꯦꯕꯀꯣ ꯑ ꯑꯗꯨꯒꯤ ꯀꯩꯅꯣ ꯇꯧꯁꯟꯗ꯭ꯔꯦ ꯃꯥ ꯍꯌꯦꯡ ꯂꯣꯏꯔꯅꯦꯌꯦ ꯑꯗꯨꯒ ꯐꯖꯅ ꯀꯩꯅꯣ ꯇꯧꯔꯒꯦꯅ
ꯃꯥꯏꯗꯨ ꯁꯦꯃꯤꯁꯇꯔ ꯀꯌꯥꯒꯤ ꯀꯩꯅꯣ ꯑꯦꯛꯖꯥꯝꯅꯣ
ꯊꯥ ꯀꯩꯅꯣꯒꯤ ꯑꯅꯤꯁꯨꯕ ꯑꯣꯏꯔꯝꯒꯅꯤꯌꯦ
ꯁꯦꯀꯦꯟ ꯑꯣꯏꯕ꯭ꯔꯥ
ꯑꯥ ꯑꯥ
ꯎꯠꯇꯃꯦ
ꯑꯗꯨꯃꯥꯏꯅ ꯑꯃꯝꯗꯧ ꯃꯥ ꯑꯩꯅ ꯅꯨꯡꯉꯥꯏꯇꯕ ꯁꯨꯝ ꯍꯥꯏꯖꯤꯟꯕꯗꯣ ꯍꯥꯏꯗꯤ ꯂ ꯍꯌꯦꯡꯗꯣ ꯈꯔ ꯂꯨꯕꯁꯨ ꯊꯣꯛꯑꯦꯅ ꯍꯥꯏꯌꯦꯕꯀꯣ ꯑꯗꯨꯗꯨꯅ ꯍꯌꯦꯡ ꯑꯣꯏꯅ ꯐꯖꯅ ꯀꯩꯅꯣ ꯇꯧꯔꯒꯦꯅ ꯑꯗꯨꯒ ꯃꯤ ꯑꯃꯒ
ꯇꯧꯋꯦ ꯍꯥꯏꯒꯦ ꯌꯥꯝ ꯂꯨꯏ ꯍꯥꯏꯕ꯭ꯔꯣ
ꯈꯔ ꯂꯨꯏꯌꯦꯅꯗꯤ ꯍꯥꯏ ꯍꯌꯦꯡꯗꯣꯏꯁꯨ ꯈꯪꯗꯦ ꯑꯗꯨ ꯃꯤ ꯂꯣꯏꯅ ꯇꯧꯅꯔꯤꯅꯤꯅ
ꯍꯣꯏ ꯌꯥ ꯀꯌꯥꯝꯃꯦ ꯍꯥꯏꯗꯤ ꯀꯝꯄꯤꯇꯤꯇꯤꯞ ꯑꯦꯛꯖꯥꯝꯇꯤ ꯅꯠꯇꯦꯗꯅꯀꯣ ꯂꯥꯏꯅꯁꯨ ꯂꯧꯊꯣꯛꯄ ꯌꯥꯗꯕ ꯑꯗꯒꯤ ꯀꯩꯅꯣ ꯇꯧꯋꯦꯅꯁꯨ
ꯎꯝ ꯌꯥꯝ ꯍꯦꯟꯅ ꯂꯣꯏꯁꯜꯂꯨꯕꯖ ꯑꯗꯨꯗ
ꯑꯩꯈꯣꯏꯒꯤꯁꯨ ꯀꯩꯅꯣ ꯌꯥꯝ ꯄꯤ ꯍꯥꯏꯅꯦ ꯑꯦꯁꯥꯏꯟꯃꯦꯟ ꯀꯩꯀꯥ ꯀꯣ
ꯑꯥ
ꯌꯥꯝ ꯄꯤ ꯍꯥꯏꯌꯦ ꯑꯗꯒꯤ ꯀꯥꯗꯕꯁꯨ ꯌꯥꯗꯦ ꯈꯣꯠꯇꯦꯔꯅ ꯍꯥꯏ ꯍꯥꯏꯗꯤ ꯁꯥꯇ꯭ꯔꯗꯣ ꯌꯥꯝꯁꯨ ꯇꯝꯗ꯭ꯔꯦꯗꯅ
ꯑꯥ ꯃꯊꯪꯗꯗꯤ ꯅꯪ ꯇꯝꯃꯅꯤꯅ ꯈꯔ ꯀꯩꯅꯣ ꯇꯧꯔꯒ ꯎ ꯍꯥꯏꯗꯤ ꯇꯉꯥꯏ ꯐꯗꯦ ꯍꯥꯏꯔꯗꯤ ꯑꯩꯈꯣꯏꯁꯨꯨꯛ ꯇꯝꯕ ꯌꯥꯏꯗꯅꯀꯣ ꯑꯣꯖꯥ ꯅꯨꯡꯖꯥꯗꯣ ꯈꯪꯅꯔꯛꯑꯗꯤ ꯅꯝꯕꯔꯄꯨꯔꯇꯤ ꯄꯥꯏꯅꯔꯦ ꯑꯗꯨꯗ
ꯃꯥꯅꯦ ꯏꯃꯥꯟꯅꯕꯤ ꯑꯃꯁꯨ ꯅꯪ ꯇꯧꯔꯤꯗꯣ ꯀꯥꯏꯗꯅꯣ ꯀꯗꯔꯤꯅꯣ ꯑꯩꯉꯣꯟꯗ ꯌꯥꯝ ꯍꯪꯉꯦ ꯍꯥꯏꯗꯤ ꯁꯨꯝ ꯑꯩꯈꯣꯏꯒꯤ ꯍꯧꯖꯤꯛ ꯀ꯭ꯂꯥꯁꯇ ꯑꯩꯈꯣꯏ ꯌꯥꯡꯈꯩꯃꯨꯛ ꯀꯩꯃꯨꯛ ꯆꯥꯃꯤꯟꯅꯏꯁꯤꯗ ꯁꯨꯃꯥꯏꯅ ꯂꯥꯏꯔꯤꯛ ꯃꯈꯥ ꯑꯗꯨꯃꯥꯏꯅ ꯇꯝꯕ ꯆꯠꯈꯤꯗꯧꯕ ꯍꯥꯏꯗꯣ ꯑꯩꯈꯣꯏ ꯑꯩꯒ ꯑꯇꯩꯁꯦ ꯍꯣꯏ ꯑꯇꯩꯁꯦ ꯁꯨꯝ ꯀꯣꯏꯠ ꯊꯥꯔꯨꯕ ꯃꯥꯛꯇ ꯈꯤꯇꯪ ꯅꯦꯝꯇꯛꯅ ꯂꯥꯛꯄꯀꯣ ꯃꯣꯏ ꯐꯪꯉꯒꯅ ꯁꯤꯠ ꯐꯪꯉꯒꯅ ꯐꯪꯉꯦ ꯐꯪꯗ꯭ꯔꯒꯗꯤꯅ ꯃꯣꯏꯗꯁꯨ ꯁꯨꯝ ꯃꯊꯥ ꯁꯥꯟꯅꯕꯅꯤ ꯃꯌꯥꯝ ꯌꯥꯎꯋꯦꯕ
ꯑꯣ
ꯃꯈꯥꯁꯦ ꯇꯥꯟꯅꯖꯔꯒꯁꯨ ꯁꯨꯝ ꯐꯪꯗꯧ ꯃꯥꯟꯗꯕ ꯃꯤꯁꯨ ꯑꯗꯨꯝ ꯌꯥꯎꯕꯒꯤ ꯑꯗꯨꯝ ꯍꯪꯉꯛꯄꯗꯣ ꯑꯩꯉꯣꯟꯗ ꯃꯌꯥꯝ ꯑꯃ
ꯎꯝ
ꯀꯥꯏꯗꯅꯣ ꯀꯔꯤꯅꯣ ꯍꯥꯟꯅꯗꯤ ꯑꯅꯧꯕꯁꯨ ꯑꯣꯏꯕꯅꯤꯅ ꯇꯥꯟꯅꯗꯕꯗꯣ ꯑꯩꯅ ꯃꯃꯤꯡ ꯀꯣ
ꯍꯣꯏꯅꯦ ꯑꯗꯒꯤ ꯅꯣꯔꯃꯦꯜ ꯕꯦꯗꯀꯁꯨ ꯃꯥꯟꯅꯗꯕꯗꯣ
ꯑꯥ
ꯍꯥꯏꯕꯗꯤ ꯍꯌꯦꯡ ꯁꯥꯔꯇꯤꯐꯤꯀꯦꯠꯇꯨꯕꯨꯗꯤ ꯃꯥꯟꯅꯔꯒꯁꯨ ꯑꯗꯨꯅ ꯇꯣꯡꯉꯥꯜꯂꯦ ꯍꯥꯏꯕ ꯇꯧꯔꯤꯗꯣ
ꯃꯥꯅꯦ
ꯑꯗꯨꯒꯤꯅꯦꯕ
ꯄꯩꯁꯥ ꯇꯨꯡꯁꯤꯟꯕ ꯍꯧꯔꯣ ꯅꯪꯁꯨ
ꯑꯥ ꯑꯩ ꯍꯣꯏ ꯍꯣꯏ
ꯀꯩꯅꯣ ꯅꯠꯇ꯭ꯔꯃꯛꯁꯨ ꯍꯥꯏꯗꯤ ꯃꯔꯨꯞ ꯌꯥꯎꯁꯜꯂꯁꯨ ꯌꯥꯏꯗꯅꯀꯣ ꯑꯁ ꯑꯗꯨ ꯍꯥꯏꯔꯒ ꯃꯔꯨꯞ ꯑꯃ ꯇꯧꯁꯤꯔꯣ ꯃꯤ ꯈꯣꯝ ꯈꯔ ꯈꯔ ꯈꯣꯝꯅꯔꯒ ꯇꯧꯁꯤꯔꯣ ꯈꯔ ꯈꯤꯇꯪ ꯄꯩꯁꯥꯗꯣ ꯍꯥꯏꯗꯤ ꯌꯥꯝ